ꯑꯣ ꯍꯦꯜꯂꯣ
ꯀꯗꯔꯤꯅꯣ
ꯑꯗꯨꯝ ꯂꯩꯗ ꯅꯪꯗꯤ
ꯀꯩꯒꯤ ꯑꯗꯨꯝ ꯂꯩꯕ꯭ꯔꯣ
ꯀꯔꯤ ꯀꯩꯇꯧ ꯍꯥꯏꯕꯅꯣ ꯍꯧꯖꯤꯛꯄꯣ
ꯀꯩꯅꯣ ꯀꯩꯁꯨ ꯇꯧꯗ꯭ꯔꯁꯨ ꯑꯗꯨꯝ ꯂꯩꯕ ꯌꯥꯕ꯭ꯔꯣ
ꯌꯥꯏ
ꯎꯝ ꯑꯦꯝ ꯃꯦ ꯅꯤ ꯍꯦ ꯑꯩꯗꯤ ꯑꯩꯁ ꯊꯕꯛ ꯌꯥꯝ ꯁꯨꯔꯦ ꯂꯣꯏꯔꯒ
ꯑꯥꯁ
ꯖꯤ ꯀꯊꯥ ꯅꯦ
ꯆꯤꯟ ꯊꯤꯕ ꯊꯕꯛ
ꯍ ꯑꯩ ꯆꯤꯟꯊꯤꯕ ꯍꯥꯏꯩꯗꯤꯦ
ꯑ ꯀꯩ ꯀꯩꯀꯩ ꯃꯊꯦꯜ ꯆꯥꯔꯒꯦ
ꯉꯁꯤꯁꯦ ꯍꯋꯥꯏ ꯃꯅꯥ ꯆꯥꯏ ꯍꯋꯥꯏ ꯃꯅꯥ ꯍꯋꯥꯏ ꯃꯅꯥ ꯈꯪꯕ꯭ꯔꯣ
ꯈꯪꯉꯦ
ꯑꯗꯨ ꯆꯥꯔꯦ ꯅꯣꯏꯗꯤ
ꯈꯣꯏ ꯉꯥꯒ ꯎꯝ ꯉꯥꯗꯣ ꯇꯥꯎꯔꯒ ꯑꯃꯨꯛ ꯊꯣꯡꯉꯤꯕ
ꯎꯝ ꯌꯥꯝ ꯍꯥꯎꯔꯝꯒꯅꯤꯅꯦ ꯑꯗꯨꯗꯤ
ꯎꯝ ꯍꯥꯎꯏ ꯍꯥꯎꯏ
ꯍꯥꯎꯔꯝꯒꯅꯤ ꯉꯥ ꯇꯥꯎ ꯇꯥꯎꯔꯒ ꯊꯣꯡꯕꯗꯤ ꯍꯥꯎꯕꯅꯤꯅꯦ
ꯍꯥꯎꯕꯅꯤ ꯍꯥꯎꯕꯅꯤ
ꯅꯊꯟꯇ ꯂꯩꯕ꯭ꯔꯣ
ꯎꯝ ꯗꯦ ꯊꯟꯗ ꯁꯥꯟꯅꯒꯗꯕꯅꯤꯅ
ꯅꯊꯟꯇ ꯂꯩꯕ ꯅꯨꯡꯉꯥꯏꯕ꯭ꯔꯣ
ꯅꯨꯡꯉꯥꯏ
ꯀꯩꯒꯤ ꯅꯨꯡꯉꯥꯏꯔꯤꯅꯣ
ꯈꯪꯗꯦ ꯑꯩꯅ ꯅꯨꯡꯉꯥꯏꯅꯤꯡꯕ
ꯊꯟꯗ ꯂꯩꯕ ꯅꯨꯡꯉꯥꯏ ꯍꯥꯏꯁꯤꯕꯣ ꯑꯉꯥꯎꯕꯔꯣ ꯅꯪ ꯑꯉꯥꯎꯕꯔꯣ
ꯑꯩꯗꯤ ꯉꯥꯎꯕ
ꯎꯝ ꯑꯩꯗꯤ ꯉꯥꯎꯗꯦ ꯑꯩꯗꯤ ꯉꯥꯎꯗꯦ ꯀꯥꯏ ꯀꯥꯏ ꯆꯠ ꯀꯩ ꯊꯕꯛ ꯂꯩꯒꯦ ꯉꯁꯤꯗꯤ
ꯊꯕꯛ ꯂꯩꯇꯦꯗ ꯈꯣꯏꯗꯤ
ꯌꯥꯝ ꯅꯨꯡꯉꯥꯏꯔꯤ ꯖꯥꯠꯅꯤꯅꯦ
ꯎꯝ ꯌꯥꯝ ꯅꯨꯡꯉꯥꯏꯕꯅꯤ
ꯎꯝ ꯅꯨꯡꯉꯥꯏꯒꯗꯕꯅꯤ ꯋꯥꯔꯒ ꯂꯩꯕ ꯌꯥꯕ ꯅꯠꯇꯦ ꯍꯣꯏ ꯇꯨꯝꯅꯤꯡꯉꯦ ꯋꯥꯔꯦ
ꯎꯝ ꯎꯝ ꯊꯕꯛ ꯃꯇꯦꯛ ꯈꯔ ꯇꯧꯔꯒ ꯋꯥꯔꯦ ꯀꯥꯏꯅ
ꯁꯤ ꯊꯕꯛ ꯃꯇꯦꯡ ꯅꯠꯇꯦ ꯊꯕꯛ ꯃꯌꯥꯝ ꯇꯧꯔꯤꯅ ꯋꯥꯔꯦ ꯋꯥꯔꯦ
ꯋꯥꯗꯦ ꯋꯥꯗꯦ
ꯋꯥꯕꯁꯤꯗꯤ ꯀꯩ ꯍꯥꯏꯔꯨꯅꯤ ꯀꯩꯗꯧꯔꯕ ꯑꯁꯨ ꯌꯥꯝ ꯋꯥꯕꯁꯤꯕꯨ ꯀꯩꯅꯣ ꯈꯪꯗꯦ ꯀꯥꯏ ꯀꯥꯏ ꯎ ꯁꯤ ꯀꯥꯏ ꯀꯥꯏ ꯆꯠꯇꯣꯏ ꯂꯩꯒꯦ
ꯆꯠꯂꯣꯏ ꯑꯗꯨꯝ ꯂꯩꯒꯅꯤ
ꯀꯩꯒꯤ
ꯍꯝ
ꯀꯩꯒꯤꯅꯣ ꯆꯠꯇ꯭ꯔꯤꯗꯨꯕꯣ ꯆꯠꯄ ꯌꯥꯗ꯭ꯔꯣ
ꯆꯠꯄ ꯌꯥꯗꯦ
ꯆꯠꯂꯣ ꯆꯠꯂꯣ
ꯑꯩ ꯅꯥꯕ ꯐ ꯐꯗ꯭ꯔꯤꯗꯅ
ꯍꯥꯥ
ꯑꯩ ꯅꯥꯕꯨ ꯐꯥꯗ꯭ꯔꯤꯗꯅ ꯐꯥꯔꯒ ꯆꯠꯇꯣꯏꯅꯤ
ꯋꯥ ꯉꯥꯡꯕꯁꯨ ꯌꯥꯝ ꯀꯜꯂꯤ ꯁꯤꯕꯨ ꯅꯥꯕ꯭ꯔꯅꯦ ꯋꯥ ꯉꯥꯡꯕꯁꯤ ꯌꯥꯝ ꯀꯜꯂꯤꯁꯦ ꯌꯥꯕ꯭ꯔꯣ
ꯑꯩꯣꯏꯗꯤ ꯅꯥꯔꯦ ꯍꯥꯏꯅ ꯋꯥ ꯇꯞ ꯇꯞꯅ ꯉꯥꯡꯕ ꯃꯤ ꯅꯠꯇꯦ
ꯑꯥꯁ ꯑꯩꯗꯤ ꯉꯁꯤꯗꯤ ꯍꯛꯆꯥꯡꯁꯦ ꯌꯥꯝ ꯉꯝꯗꯦ ꯑꯣ
ꯎꯝ ꯇꯖꯥꯗꯦ ꯅꯪꯕꯣꯏ ꯎꯨ
ꯑꯩ ꯍꯧꯖꯤꯛ ꯑꯗꯨꯊꯔꯦ ꯋꯥꯔꯦꯕꯥ ꯆꯕ ꯌꯥꯝꯥꯡꯁꯨꯣ ꯊꯕꯛ ꯌꯥꯝ ꯁꯨꯃꯟꯕꯩ ꯑꯁ ꯋꯥꯔꯦ ꯉꯁꯤꯗꯤ ꯑꯁ ꯉꯔꯥꯡꯁꯨ ꯊꯦꯡꯅ ꯄꯨꯝꯃꯦ ꯑꯗꯨꯒꯤ
ꯋꯥꯒꯅꯨ ꯋꯥꯒꯅꯨ ꯉꯔꯥꯡ ꯄꯨꯡ ꯀꯌꯥꯗ ꯇꯨꯝꯃꯤꯕ
ꯑꯩꯔꯣ ꯑꯁꯕꯣ ꯌꯦꯡꯗꯤ ꯌꯦꯡꯗꯦꯕꯀꯣ ꯑꯗꯣꯕꯣ ꯌꯦꯡꯗ꯭ꯔꯁꯨ ꯑꯗꯨꯝ ꯊꯦꯡꯅ ꯇꯨꯝꯃꯦ ꯕꯣꯏ ꯂꯣꯏꯔꯝꯗꯥꯏ ꯑꯗꯨꯋꯥꯏꯗ ꯑꯣꯏꯧꯕꯅꯦ
ꯑꯩꯅ ꯍꯥꯏꯗ꯭ꯔꯥ ꯅꯨꯄꯤꯗꯤ ꯁꯨꯃꯥꯏꯅ ꯇꯧꯕꯅꯦꯅ
ꯊꯦꯡꯅ ꯇꯨꯝꯕꯒꯤ ꯑꯁ ꯍꯧꯖꯤꯛꯐꯥꯎ ꯇꯨꯝꯅꯤꯡꯉꯤ ꯋꯥ ꯉꯥꯡꯕ ꯉꯝꯗ꯭ꯔꯦ
ꯋꯥ ꯉꯥꯡꯕꯒꯤ ꯐꯣꯟ ꯇꯧꯔꯛꯄ ꯅꯠꯇ꯭ꯔꯥ
ꯋꯥ ꯉꯥꯡꯗ ꯋꯥ ꯉꯥꯡꯗꯅꯤꯡꯉꯥꯏ ꯀꯣꯜ
ꯀꯔꯤꯒꯤ ꯀꯣꯜ ꯀꯣꯜ ꯁꯥꯟꯔꯒ ꯑꯗꯨꯝ ꯇꯨꯃꯤꯟꯅ ꯂꯩꯒꯗ꯭ꯔꯥ
ꯍꯥꯥ
ꯀꯣꯜ ꯇꯧꯔꯛꯑꯒ ꯑꯗꯨꯝ ꯇꯨꯃꯤꯟꯅ ꯂꯩꯒꯗ꯭ꯔꯣ
ꯇꯨꯃꯤꯟꯅ ꯂꯩꯕꯁꯨ ꯌꯥꯏ ꯀꯩꯅꯣ
ꯌꯥꯗꯦ ꯑꯩꯉꯣꯟꯗꯗꯤ ꯌꯥꯗꯦ
ꯑꯗꯨꯗꯤ ꯅꯪ ꯋꯥꯔꯤ ꯂꯤꯔꯣ ꯋꯥꯔꯤ ꯌꯥꯝ ꯋꯥꯔꯤ ꯌꯥꯝ ꯍꯩꯕ ꯅꯠꯇ꯭ꯔꯅ
ꯅꯪꯅꯤꯅꯦ ꯍꯩꯕ
ꯑꯩꯗꯤ ꯅꯥꯕꯒꯤ ꯋꯥꯔꯤ ꯂꯤꯕ ꯉꯝꯗ꯭ꯔꯤꯕ ꯉꯁꯤꯗꯤ
ꯑꯩꯁꯨ ꯅꯥꯕꯒꯤ ꯋꯥꯔꯤ ꯂꯤꯕ ꯉꯝꯗ꯭ꯔꯦ
ꯑꯗꯨꯗꯤ ꯃꯤ ꯑꯃꯍꯜꯂꯨ ꯃꯤ ꯑꯃ ꯀꯧꯔꯒꯗꯤꯍꯜꯂꯨ ꯑꯗꯨ ꯑꯩꯈꯣꯏ ꯄꯨꯟꯅ ꯑꯩꯈꯣꯏ ꯑꯅꯤ ꯇꯥꯔꯁꯤ
ꯎꯝ ꯃꯤꯁꯨ ꯂꯩꯇꯅ ꯥꯏ ꯀꯥꯎꯗꯣꯏꯕ
ꯀꯧꯗꯣꯏꯅꯤꯅꯦ ꯀꯩꯅꯣ
ꯪꯀꯔ
ꯑꯩ ꯀꯧꯕꯤꯒꯔꯣ
ꯍꯣꯏ
ꯑꯩ ꯍꯣꯔꯦꯟ ꯍꯥꯏꯕꯤꯔꯒꯦ ꯍꯣꯔꯦꯟ ꯃꯤ ꯑꯃ ꯊꯥꯔꯒꯦꯀꯣ ꯍꯣꯔꯦꯟ ꯑꯩ ꯃꯤ ꯑꯃ ꯁꯤꯟꯅꯔꯒꯦꯕ ꯅꯣꯏꯅ ꯋꯥꯔꯤ ꯐꯖꯅ ꯁꯥꯊꯔꯨꯕ
ꯈꯔ ꯍꯧꯖꯤꯛ
ꯍꯧꯖꯤꯛꯇꯤ ꯃꯤ ꯂꯩꯇꯦꯌꯦ ꯃꯤ ꯂꯩ ꯊꯕꯛ ꯆꯠꯅꯔꯦ
ꯍꯧ ꯀꯥꯎꯒꯗꯕꯅꯤ
ꯊꯕꯛ ꯂꯣꯏ ꯆꯠꯅꯈ꯭ꯔꯦ ꯃꯤ ꯍꯧꯖꯤꯛ ꯂꯩꯔꯔꯣꯏ
ꯊꯕꯛ ꯊꯕꯥꯛ ꯈꯛꯇ ꯇꯧꯔ ꯂꯩꯔꯅ ꯍꯥꯏꯅꯤ
ꯎꯝ ꯊꯕꯛ ꯇꯧꯗ꯭ꯔꯗꯤ ꯀꯩꯅꯣꯋ
ꯊꯕꯛ ꯌꯥꯝ ꯁꯨꯃꯟꯕ ꯇꯥꯏꯞꯇ
ꯍꯥꯥ
ꯊꯕꯛ ꯌꯥꯝ ꯁꯨꯕ ꯇꯥꯏꯗ
ꯁꯨꯕꯒꯤ ꯁꯨꯏ ꯍꯥꯏꯕꯅꯤ ꯀꯩꯅꯣ ꯁꯨꯗꯕꯤꯗ ꯁꯨꯗ꯭ꯔꯒ ꯊꯕꯛ ꯁꯨꯏ ꯍꯥꯏꯒꯗ꯭ꯔꯣ ꯉꯥ ꯎꯕꯔ ꯈꯪꯗ ꯍ
ꯑ꯭ꯔꯦ ꯅꯪ ꯅꯪ ꯅꯪꯕꯨ ꯀꯣꯜ ꯇꯧꯕꯗ ꯉꯥꯏ ꯉꯥꯎꯔꯦ
ꯀꯣꯍ
ꯅꯪ ꯅꯪ ꯅꯪꯒꯤ ꯈꯣꯟꯖꯦꯜ ꯇꯥꯕꯗ ꯉꯥꯎꯔꯦ
ꯑꯩꯗꯤ ꯉꯥꯎꯔꯦ ꯄꯨꯡ ꯉꯥꯎ ꯉꯥꯎꯔꯦ
ꯉꯒꯒꯅꯨ ꯅꯪꯕꯤ
ꯑꯩ ꯑꯦꯁ ꯌꯥꯝ ꯋꯥꯏꯗ ꯉꯁꯤꯁꯦ ꯋꯥ ꯉꯥꯡꯕ ꯐꯥꯎ ꯋꯥ ꯉꯥꯡꯕ ꯐꯥꯎ ꯉꯝꯗ꯭ꯔꯦ
ꯇꯨ ꯃꯦꯅ ꯂꯥꯏꯔꯨꯁꯦ ꯔꯥꯗꯤ
ꯎꯝ
ꯌꯥꯒꯗ꯭ꯔꯥ
ꯑꯗꯨꯝ ꯂꯩꯌꯦ ꯇꯨꯃꯤꯟꯅ ꯑꯗꯨꯝ ꯂꯩꯌꯦ
ꯌꯥꯒꯗ꯭ꯔꯕ
ꯈꯪꯗꯦ ꯑꯩꯁꯨ
ꯊꯠꯇ ꯌꯥꯔ ꯑꯣꯏꯅꯦ
ꯌꯥꯗ꯭ꯔꯗꯤ ꯌꯥꯗ꯭ꯔꯦ ꯀꯩꯅꯣ ꯌꯥꯔꯒ ꯌꯥꯔꯦ ꯉꯥꯡꯕ ꯉꯝꯗꯕꯒꯤ
ꯑꯗꯨꯝ ꯄꯉꯥꯡꯅ ꯉꯥꯡꯉꯨ
ꯅꯪ ꯉꯥꯡꯉꯣ ꯑꯗꯨꯗꯤ ꯑꯩꯗꯤ ꯑꯁ
ꯑꯩ ꯉꯥꯡꯉꯒ ꯅꯪ ꯈꯨꯝꯗ꯭ꯔꯗꯤ ꯀꯔꯤ ꯀꯅꯥꯗꯧꯔꯤꯒꯦ
ꯈꯨꯝꯕꯤꯒꯅꯤ ꯈꯨꯝꯕꯕꯨꯗꯤ ꯉꯥꯡꯉꯨꯅꯦ ꯈꯨꯝꯕꯕꯨ ꯑꯔꯥꯏꯕ ꯊꯕꯛꯅꯤ ꯈꯨꯝꯕꯗꯤ ꯑꯔꯥꯏꯕ ꯊꯕꯛꯅꯤ ꯅꯣꯏ ꯏꯃꯨꯡ ꯃꯤ ꯀꯌꯥꯁꯨꯒꯦ
ꯍꯥ
ꯅꯣꯏꯃꯨꯡ ꯃꯤ ꯀꯌꯥꯅꯣꯕ
ꯊꯗꯅ ꯍꯥꯏꯅꯦ
ꯀꯩ ꯍꯥꯏꯕ
ꯊꯖꯅ ꯍꯥꯏꯨ
ꯅꯣꯏ ꯏꯃꯨꯡ ꯃꯤ ꯀꯌꯥꯅꯣ ꯍꯥꯏꯕ
ꯇꯔꯦꯠ
ꯑꯁ ꯇꯔꯦꯠꯂꯣ
ꯎꯝ ꯎꯝ
ꯌꯥꯏꯅꯦ ꯅꯣꯏꯁꯨ
ꯅꯣꯏꯗꯤ
ꯑꯩꯈꯣꯏꯗꯒꯤ ꯍꯦꯟꯗꯤꯦꯅꯦ
ꯍꯥꯥ
ꯆꯞ ꯃꯥꯟꯅꯩ ꯑꯩꯈꯣꯏꯒ ꯅꯣꯏꯒ
ꯃꯆꯤꯟ ꯏꯅꯥꯎ ꯀꯌꯥꯅꯣ
ꯅꯪꯅ ꯅꯣꯏꯒꯤꯒ ꯑꯩꯈꯣꯏꯒꯤꯒ ꯆꯞ ꯃꯥꯟꯅꯩ ꯍꯥꯏꯕ
ꯑꯩꯅ ꯍꯥꯏꯕꯗꯤ ꯅꯨꯄꯥ ꯅꯨꯄꯥ ꯀꯌꯥ ꯅꯨꯄꯤ ꯀꯌꯥ ꯑꯩꯅ ꯍꯥꯏꯕꯗꯤꯀꯣ
ꯎꯝ
ꯎꯝ ꯃꯃꯥ ꯄꯄꯥꯁꯨ ꯍꯥꯏꯔꯒ ꯇꯔꯦꯠ ꯍꯥꯏꯕꯅꯤ
ꯑꯣ ꯃꯆꯤꯟ ꯏꯅꯥꯎ ꯍꯥꯏꯔꯕ ꯑꯩꯒꯤ
ꯅꯪ ꯍꯥꯏꯗꯅ ꯏꯃꯨꯡ ꯃꯤ ꯍꯥꯏꯔ
ꯑꯣ ꯑꯗꯨꯗꯤ ꯑꯩꯅ ꯁꯣꯏꯔꯤꯅꯦ
ꯍꯣꯏ ꯑꯦꯅꯁꯨ ꯑꯣꯏꯣꯏꯕꯤ
ꯑꯩꯈꯣꯏꯒꯤ ꯃꯤꯇ ꯑꯁ ꯃꯤ ꯌꯥꯃꯤꯗꯈꯣꯏ
ꯑꯩꯗꯤ ꯌꯥꯝꯃꯤꯗ ꯌꯥꯝꯒꯅꯨ ꯍꯥꯏꯕ ꯌꯥꯗ꯭ꯔꯥ
ꯃꯤ ꯌꯥꯝꯕꯅ ꯐꯠꯇ꯭ꯔꯣ ꯃꯤ ꯌꯥꯝꯕꯅ ꯐꯩꯗ ꯑꯩꯒꯤꯗꯤ
ꯐꯩ ꯑꯗꯨꯁꯨ ꯆꯥꯎꯗ꯭ꯔꯤꯉꯩꯗꯗꯤ ꯋꯥꯏꯗꯅ ꯅꯪꯅ ꯑꯍꯥꯟꯕ
ꯅꯠꯇꯗ ꯑꯩꯅ ꯂꯥꯁ ꯁꯦꯀꯦꯟ
ꯀꯑꯦ ꯑꯗꯨꯗꯤ ꯅꯣꯏꯃꯥ ꯄꯄꯥ ꯀꯩꯅꯣ ꯑꯍꯥꯟꯕ ꯑꯣꯏꯔꯝꯒꯅꯤꯅꯦ